ꯋꯥ
ꯍꯣꯢ ꯉꯁꯤꯗ ꯃꯤ ꯑꯃꯃꯨꯕꯨ ꯐꯣꯟ ꯈꯨꯟꯂꯦꯄꯤꯌꯣꯅ ꯍꯥꯏꯕꯅꯦꯗ ꯅꯪꯒꯤ ꯃꯅꯤꯡꯒꯤ ꯃꯈꯣꯟ ꯌꯥꯝ ꯇꯥꯏꯑꯦ
ꯀꯩ ꯇꯥꯕ꯭ꯔꯥ
ꯃꯤ ꯑꯣꯏꯔꯤ ꯈꯨꯨꯝꯕ ꯂꯩꯕ ꯃꯈꯣꯟ ꯇꯥꯢꯌꯦ
ꯅꯠꯇ꯭ꯔꯥꯅ ꯅꯣꯢ ꯕꯤꯗꯤꯑꯣ ꯌꯦꯡꯉ ꯂꯩꯕꯩꯔꯣ ꯀꯅꯥꯅꯣ ꯃꯅꯤꯡꯗ ꯉꯥꯁꯥꯏꯗꯩ ꯅꯨꯄꯤ ꯃꯒꯤ ꯃꯈꯣꯟ ꯑꯗꯨꯝ ꯇꯥ ꯂꯩꯕꯗꯨ
ꯇꯥꯕ꯭ꯔꯥ ꯍꯧꯖꯤꯛꯇꯤ꯫
ꯇꯥꯗ꯭ꯔꯦ ꯒꯥꯔꯤ ꯃꯈꯣꯟ ꯇꯤ ꯇꯤ ꯇꯤ ꯇꯧꯕ ꯂꯩꯕꯗꯨ ꯇꯥꯏ꯫
ꯐꯖꯅ ꯇꯥꯕ꯭ꯔꯥ ꯑꯗꯨꯗꯤ꯫
ꯃꯣꯏꯗ ꯐꯖꯅ ꯇꯥꯌꯦꯗ ꯅꯨꯄꯤ ꯑꯉꯥꯡꯁꯤꯡ ꯂꯥꯎꯔꯒ ꯂꯩ ꯃꯣꯏꯌꯦ ꯇꯧꯔ ꯂꯩꯕꯗꯣ ꯇꯥꯥꯌꯦꯗ꯫
ꯍꯧꯖꯤꯛꯂꯣ꯫
ꯅꯪ ꯂꯥꯁ ꯂꯥꯁ ꯏꯁꯄꯤꯀꯔ ꯍꯥꯞꯄꯩꯔꯣ ꯅꯪ
ꯍꯥꯞꯇꯦꯍꯦ꯫
ꯑꯦꯌꯔ ꯄꯤꯁ ꯍꯥꯞꯇꯦ꯫
ꯍꯥꯞꯇꯦ꯫
ꯑꯦꯌꯔꯄꯤꯁ ꯍꯥꯞꯄꯣ꯫
ꯀꯩꯅꯣ ꯈꯨꯝꯃꯣꯅꯥ꯫
ꯎꯝ꯫
ꯇꯨꯃꯤꯟ ꯂꯩꯒꯅꯣ꯫
ꯅꯩ ꯃꯈꯣꯟꯗꯣ ꯁꯦꯝꯃꯣꯗꯅ ꯍꯥꯟꯅ꯫ ꯑꯦꯌꯔꯄꯤꯁ ꯍꯥꯞꯄꯣ ꯅꯪꯒꯤ ꯃꯅꯤꯡꯒꯤ ꯃꯈꯣꯟ ꯐꯖꯅ ꯇꯥꯑꯦ꯫ ꯌꯥꯔꯕ꯫
ꯇꯥꯕ꯭ꯔꯣ꯫
ꯎꯁ ꯐꯦꯟ ꯃꯈꯣꯟ ꯂꯥꯛꯄꯒꯨꯝ ꯇꯧꯔꯤꯗ ꯍꯧꯖꯤꯛꯅ ꯑꯃꯨꯛ꯫
ꯎꯝ꯫
ꯀꯩꯅꯣ ꯎꯋꯏ ꯏ ꯇꯧꯔ ꯂꯩꯕꯗꯨꯨ
ꯇꯥꯕ꯭ꯔꯣ꯫
ꯇꯥꯏ ꯇꯥꯏ ꯇꯥꯏ꯫
ꯇꯥꯔꯕ꯫
ꯇꯥꯏꯕ ꯇꯥꯏꯕ꯫
ꯑꯩꯗꯤ ꯀꯩꯝ ꯇꯥꯗꯦꯅ꯫
ꯅꯪꯇꯥꯗꯦꯕ꯫ ꯍꯥꯜꯂꯣ ꯍꯥ ꯇꯥꯕ꯭ꯔꯣ꯫ ꯍꯥꯜꯂꯣ꯫ ꯇꯥꯕ꯭ꯔꯣ꯫
ꯇꯥꯏꯌꯦ ꯇꯥꯗꯕ꯫
ꯎꯝ ꯀꯣꯏꯔꯤ ꯀꯔꯤ ꯅꯪꯗꯤ ꯅꯪꯒꯤ ꯐꯣꯟ ꯚꯥꯏꯕ꯭ꯔꯦꯁꯟ ꯚꯥꯏꯕ꯭ꯔꯦꯁꯟ ꯇꯧꯕꯩ ꯃꯄꯣꯟ ꯐꯥꯎ ꯇꯥꯔ ꯂꯩꯕꯣ ꯅꯪꯒꯤꯗꯤ꯫
ꯑꯩꯒꯤ ꯑꯦꯌꯥꯔꯄꯤꯁ ꯍꯥꯞꯄ ꯌꯥꯗꯦ ꯇꯥꯗꯦ꯫
ꯍꯥꯞ ꯍꯥꯞꯄꯣꯔꯅꯣ ꯍꯥꯞꯄꯣꯔꯅꯣ꯫ ꯅꯪꯒꯤ ꯃꯅꯤꯡꯗ ꯒꯥꯔꯤ ꯃꯈꯣꯟꯜꯒꯨꯝꯕ ꯅꯪꯒꯤ ꯃꯅꯥꯛꯇ ꯅꯨꯄꯤ ꯃꯐꯝ ꯑꯃ ꯋꯥꯔꯤ ꯁꯥꯔꯒ ꯂꯩꯕꯒꯨꯝ ꯇꯧꯋꯦ꯫
ꯇꯥꯔꯤꯕ꯫
ꯇꯥꯔꯤꯏꯕ꯫ ꯀꯅꯥꯅꯣ ꯋꯥꯔꯤ ꯀꯟꯅ ꯈꯨꯝꯃꯤꯗꯨꯕꯨ꯫
ꯀꯥꯟꯗꯦꯍꯦ꯫ ꯇꯥꯔꯤꯕ꯭ꯔꯥ꯫ ꯇꯥꯔꯤꯕ꯭ꯔꯥ꯫
ꯇꯥꯗ꯭ꯔꯦ꯫ ꯀꯅꯥꯅꯣ ꯅꯨꯄꯤ ꯃꯥꯒꯤ ꯃꯈꯣꯟ ꯑꯗꯨꯝ ꯇꯥꯔ ꯂꯩꯕꯗꯨ꯫
ꯏꯅꯦ ꯐꯣꯟ ꯈꯨꯝꯃꯒ ꯂꯩꯕꯩꯅꯦꯕ꯫
ꯇꯥꯗꯦ꯫
ꯐꯖꯅ ꯇꯥꯏꯕ
ꯇꯥ-ꯇꯥꯔꯤꯕ꯭ꯔꯥ ꯍꯧꯖꯤꯛꯇꯤ꯫
ꯇꯗ꯭ꯔꯦ ꯎꯝ ꯅꯪꯒꯤ ꯐꯣꯟꯗꯣ ꯁꯥꯏꯂꯦꯟ ꯊꯝꯃꯣ ꯅꯪꯒꯤ ꯐꯣꯟ ꯗꯥꯏꯔꯦꯠ ꯇꯧꯕ ꯑꯃ ꯐꯣꯟ ꯑꯃ ꯂꯣꯏ ꯇꯥꯏ ꯉꯁꯥꯏꯗꯤ ꯇꯨ ꯇꯨ
ꯁꯥꯏꯂꯦꯟ ꯊꯝꯃꯁꯨ ꯕꯥꯏꯕ꯭ꯔꯦꯁꯟꯗꯤ ꯑꯗꯨꯝ ꯂꯥꯛꯄꯅꯤꯗ
ꯌꯥꯔꯦꯀ꯫ ꯚꯥꯏꯕ꯭ꯔꯦꯠ ꯑꯣꯐ ꯇꯧꯑꯣ ꯁꯥꯏꯂꯦꯟ ꯃꯣꯗ ꯄꯥꯞꯄꯣ ꯊꯣꯛꯔꯒ꯫
ꯇꯧꯕ ꯍꯩꯇꯦ꯫
ꯎꯝ ꯇꯧꯅꯤ ꯅꯪ
ꯁꯤ ꯑꯩꯈꯣꯏ ꯀꯥꯗꯤ ꯆꯪꯕ ꯌꯥꯗ꯭ꯔꯦ ꯁꯥꯕꯅ꯫
ꯑꯁ ꯅꯪ ꯉꯁꯥꯏ ꯏꯪꯉꯦ ꯍꯥꯏ ꯅꯠꯇ꯭ꯔꯣ
ꯑꯈꯣꯏ ꯀꯥꯗꯤ ꯑꯦꯁꯤ ꯌꯥꯎꯗꯦꯗꯅ
ꯑꯗꯨ ꯅꯪ ꯉꯁꯥꯏ ꯏꯪꯉꯦ ꯍꯥꯏꯕ ꯅꯦꯇ꯭ꯔꯣ ꯀꯥꯗ꯫
ꯍꯣꯏ ꯂꯤꯕꯤꯡ ꯔꯨꯝꯗꯨꯗꯤ ꯏꯪꯕꯅꯦ ꯅꯣꯡꯁꯥ ꯏꯕꯅꯤ ꯀꯥ
ꯕ꯭ꯂꯦꯡꯀꯦꯠ ꯏꯜꯂꯒ ꯂꯩꯌꯦ ꯍꯥꯏ ꯅꯠꯇ꯭ꯔꯣ ꯅꯪ
ꯉꯁꯥꯏ ꯑꯩ ꯍꯥꯏꯕ ꯅꯠꯇꯦ ꯃꯤ ꯍꯥꯏꯕꯅꯤ꯫
ꯅꯪꯁꯨ ꯏꯜꯂꯒ ꯂꯩꯔꯦꯅ ꯑꯗꯨꯗꯤ꯫
ꯀꯔꯤ ꯀꯔꯤ ꯇꯧ ꯂꯩꯕꯅꯣ ꯅꯪ ꯃꯪ ꯃꯅꯤꯡ ꯃꯈꯣꯟꯁꯤꯗꯤ ꯀꯦꯛ ꯀꯦꯛ ꯀꯪ ꯇꯥꯡ ꯀꯦꯛ ꯇꯪ ꯇꯧꯔꯦꯕ ꯑꯗꯨꯅ ꯂꯥꯟ ꯇꯧꯔ ꯇꯧꯔꯤꯔꯣ
ꯃꯤ ꯃꯈꯥꯗ ꯁ꯭ꯇꯦꯔꯗ ꯀꯨꯝꯕꯅꯤꯅꯦ
ꯑꯣ ꯃꯤ ꯃꯈꯥ ꯏꯁꯀꯦꯔ ꯏꯁꯇꯦꯔꯗ ꯀꯨꯝꯕ ꯃꯈꯣꯟ ꯐꯥꯎ ꯇꯥꯔ ꯂꯩꯕꯣ ꯀꯩꯗꯧꯕꯩꯅꯣ ꯈꯪꯕꯗꯨ꯫
ꯑꯩ ꯃꯄꯥꯟꯗ ꯂꯩꯌꯦ
ꯑꯦ ꯃꯄꯥꯟ ꯂꯩꯔꯗꯤ ꯃꯈꯣꯟ ꯍꯦꯅ ꯀꯟꯕ ꯍꯧꯔꯗꯤ
ꯇꯥꯔꯤꯕ꯭ꯔꯥꯅꯦ ꯍꯧꯖꯤꯛꯐꯥꯎ꯫
ꯐꯣꯟ ꯇꯧꯔꯩꯗꯣ ꯀꯩꯗꯧꯔꯦ ꯅꯪꯒꯤ ꯐꯣꯟ ꯁ꯭ꯄꯤꯛꯀꯔ
ꯃꯅꯨꯡꯗ ꯂꯩꯔꯁꯨ ꯃꯤ ꯐꯣꯟ ꯈꯨꯝꯃꯒ ꯂꯩꯕꯒꯤ ꯌꯥꯗꯦ꯫
ꯈꯪꯗ꯭ꯔꯦ ꯑꯗꯨꯗꯤ ꯏꯕꯥꯅꯤ ꯅꯣꯡꯃꯗꯨ ꯐꯣꯟ ꯀꯣꯜ ꯇꯧꯔꯀꯥꯟꯅꯤ ꯁꯨꯃꯥꯏꯅ ꯇꯧꯗꯧꯕꯒꯨꯝ ꯇꯧꯋꯤꯗ
ꯍꯣꯏꯗꯣ꯫
ꯀꯩꯅꯣ ꯉꯁꯤꯅ ꯅꯪꯒꯤ ꯃꯅꯤꯡꯒꯤ ꯃꯈꯣꯟ ꯂꯣꯏꯅ ꯇꯥꯔ ꯂꯩꯕꯁꯤꯅ꯫ ꯅꯪꯅꯦ ꯃꯈꯣꯟ ꯐꯥꯎꯕ ꯀꯗ ꯇꯥꯜꯂꯤꯕꯗꯨ ꯉꯁꯥꯏꯗꯩꯅꯤꯍꯦ ꯉꯁꯥꯏꯗꯣ ꯑꯩꯗꯣ ꯍꯧꯒꯠꯄ ꯍꯦꯛꯇ ꯄꯨꯡ ꯄꯨꯡ ꯑꯅꯤ ꯄꯨꯡ ꯑꯃ ꯑꯅꯤ ꯑꯣꯏꯔꯝꯈꯤꯅꯤꯗ ꯍꯥꯏꯅ ꯈꯜꯂ ꯂꯩ ꯄꯨꯡ ꯌꯦꯡꯕꯗ ꯄꯨꯡ ꯃꯉꯥ ꯇꯥꯔ ꯂꯩꯔꯝꯕ ꯋꯥꯅꯤꯗ꯫
ꯆꯥꯛ ꯆꯥꯔꯕ꯭ꯔ ꯑꯗꯨꯗꯤ
ꯍꯋꯥꯏ ꯆꯥꯔꯦ꯫ ꯗꯥꯜ ꯆꯥꯏ ꯆꯥꯛꯁꯨ ꯏꯪ ꯢꯪ ꯂꯩꯔꯝꯃꯦ ꯆꯥꯛꯁꯨ ꯢꯪꯕꯗꯨ ꯑꯣꯢꯅ ꯆꯥꯔꯦ
ꯃꯤ ꯍꯧꯒꯠꯄ ꯃꯇꯝꯗ ꯍꯧꯒꯠꯇ꯭ꯔꯒ ꯂꯩꯔꯒꯀꯣ ꯍꯌꯦꯡ ꯀꯩꯀꯩ ꯊꯣꯛꯄꯗ ꯌꯥꯎ ꯍꯧꯔꯝꯃꯣꯏ ꯌꯥꯎꯍꯧ ꯌꯥꯎꯕ ꯌꯥꯎꯕ ꯐꯪ ꯐꯪꯉꯣꯏ ꯀꯥꯏꯍꯥꯡ
ꯑꯩ ꯃꯥꯡꯈ꯭ꯔꯁꯨ ꯅꯪ ꯂꯩꯔꯤꯁꯤꯗꯤ ꯑꯩ ꯊꯤꯅꯤꯡꯉꯥꯏ
ꯑꯣꯏꯗꯕ
ꯊꯤꯔꯣꯏ
ꯀꯅꯥ ꯊꯤꯒꯦꯔꯣ
ꯐꯔꯦꯅꯦ ꯑꯗꯨꯗꯤ ꯅꯪ ꯊꯤꯗ꯭ꯔꯗꯤ ꯈꯪꯗ꯭ꯔꯦꯗꯅ ꯑꯗꯨꯗꯤ
ꯁꯨꯡꯊꯤ ꯊꯤꯔꯣꯢꯗ ꯑꯩꯗꯤ
ꯀꯅꯥꯝ ꯈꯪꯗꯦꯗꯅ ꯁꯤ ꯑꯩꯒꯤ ꯂꯩꯔꯦꯗꯅ ꯅꯪ ꯉꯥꯛꯇ ꯈꯪꯒꯅꯤꯅ ꯑꯩ ꯂꯣꯀꯦꯁꯟꯁꯨ ꯀꯅꯥꯝ ꯈꯪꯕ ꯅꯠꯇꯦ ꯅꯪ ꯉꯥꯛꯇꯅꯦ ꯈꯪꯕ
ꯀꯤꯝ ꯀꯥꯢꯗꯦ
ꯅꯪꯅ ꯊꯤꯗ꯭ꯔꯗꯤ ꯎꯄꯥꯢ ꯂꯩꯇ꯭ꯔꯦ
ꯀꯩꯀꯩ ꯊꯤꯒꯦꯔꯥ ꯑꯩꯅ
ꯃꯥꯡꯈ꯭ꯔꯦ ꯃꯥꯡꯈ꯭ꯔꯦ ꯑꯗꯨꯅꯤꯗꯅ ꯅꯪ ꯊꯤ ꯊꯤꯗ꯭ꯔꯦꯗꯤ ꯊꯤꯗ꯭ꯔꯦ ꯊꯤꯗ꯭ꯔꯦꯗꯅ ꯑꯗꯨꯅꯤꯗꯅ ꯀꯥꯏ
ꯈꯪꯗꯤ ꯈꯪꯉꯤꯗꯅ
ꯑꯗꯨ ꯃꯩꯇꯩ ꯂꯣꯜꯂꯣ ꯑꯗꯨꯕꯨ
ꯍꯣꯏ
ꯇꯤꯂꯣ ꯅꯠꯇꯦꯗꯨ ꯀꯅꯅꯥ ꯃꯩꯇꯩ ꯂꯣꯜ ꯅꯩꯇꯦ ꯍꯥꯏꯕ꯭ꯔꯥ
ꯑꯩꯗꯤ ꯇꯨꯝꯅꯤꯡꯉꯦꯗ
ꯁꯦ ꯑꯩ ꯑꯩ ꯑꯩ ꯑꯩꯅꯀꯣ ꯑꯩꯒꯤ ꯇꯔꯥꯟ ꯑꯣꯏꯈꯤꯕ ꯑꯩ ꯇꯨꯝꯅꯤꯡꯉꯦ ꯍꯥꯏꯕ ꯍꯥꯏꯁꯦ ꯇꯧꯔꯛꯒꯅꯨꯀꯣ ꯅꯪ
ꯑꯦ ꯀꯔꯤꯅꯣ
ꯎꯝ ꯥꯏ ꯃꯥꯏ ꯐꯪꯈ꯭ꯔꯗꯤ ꯌꯥꯔꯦ
ꯑꯣ ꯆꯥꯕ ꯋꯥꯊꯤ ꯇꯧꯔꯅꯨ
ꯅꯪ ꯄꯩꯁꯥꯗꯤ ꯌꯥꯝ ꯆꯣꯞ ꯅꯪ ꯄꯩꯁꯥ ꯌꯥꯝ ꯆꯣꯞꯄ ꯑꯣꯏꯔꯦꯀꯣ ꯅꯪ ꯌꯥꯗ꯭ꯔꯦꯀꯣ ꯅꯪ
ꯄꯩꯁꯥ ꯊꯥꯔꯛꯑꯣ
ꯄꯩꯁꯥ ꯌꯥꯝ ꯆꯣꯞꯄ ꯍꯧꯔꯦꯒꯣ ꯅꯪ
ꯁꯨꯡꯊꯥ ꯊꯥꯔꯛꯇ꯭ꯔꯒ
ꯁꯨꯡꯊꯥ ꯊꯥꯔꯛꯇ꯭ꯔꯒ ꯃꯥꯗꯤ ꯃꯣꯏꯅ ꯃꯥꯗꯤ ꯑꯦꯛꯁꯇ꯭ꯔꯥ ꯑꯗꯨꯝ ꯊꯥ ꯂꯩꯗꯨꯕꯨ ꯑꯃꯨꯛꯒ ꯄꯩꯁꯥ ꯌꯥꯝ ꯄꯥꯢ ꯂꯩꯔꯗꯨꯗ ꯀꯩ ꯑꯃꯨꯛ ꯊꯥꯔꯛꯒꯦꯔ
ꯍꯥꯏꯔꯝꯃꯅꯤ ꯍꯣꯏ
ꯍꯥꯥ
ꯄꯥꯏꯔꯝꯃꯅꯤ ꯍꯣꯢ
ꯄꯩꯁꯥꯥ ꯄꯥꯢꯕ ꯅꯠꯇ꯭ꯔꯣ ꯅꯪꯗꯤ ꯑꯩꯉꯣꯟꯗ ꯑꯗꯨꯝ ꯄꯩꯁꯥ ꯊꯥꯔꯗꯤ ꯑꯦꯁ꯭ꯇꯔ ꯑꯦꯁ꯭ꯇꯔ ꯑꯗꯨꯝ ꯊꯥꯔ ꯂꯩꯕꯗꯨ ꯅꯪꯒꯤ ꯔꯤꯆꯥꯔ ꯀꯥꯞꯅꯐꯥꯎ ꯑꯦꯛꯇꯁ꯭ꯔ ꯊꯥꯔꯛꯢꯗꯣ
ꯍꯣꯏꯅꯦ ꯂꯨꯄꯥ ꯑꯃ ꯈꯛꯇꯗꯣ
ꯍꯣꯢꯅꯦ ꯍꯣꯢꯅꯦ ꯌꯥꯔꯦꯒꯣ ꯂꯨꯄꯥ ꯑꯃꯉꯥ ꯈꯥꯛꯇ ꯅꯠꯇꯦꯗ ꯅꯪ ꯀꯌꯥ ꯊꯕꯅꯣ ꯅꯪ ꯉꯁꯥꯢ
ꯇꯨ ꯇ꯭ꯋꯦꯟꯇꯤꯅꯗꯅ
ꯌꯦ ꯀꯃꯥꯏ
ꯀꯩ ꯅꯪ ꯀ꯭ꯌꯥ ꯊꯥꯏ ꯍꯥꯏꯕ꯭ꯔꯥ
ꯑꯩꯉꯣꯟꯗ ꯉꯔꯥꯡꯗꯣ ꯑꯩ ꯕꯦꯂꯦꯟꯁꯇꯣ ꯅꯥꯏꯟ ꯔꯨꯄꯤꯁ ꯉꯥꯛꯇ ꯂꯩꯔꯝꯒꯅꯦꯕ ꯑꯗꯨꯒ ꯅꯪ ꯉꯁꯥꯏ ꯊꯥꯔꯛꯄꯗꯣ ꯑꯗꯨꯒ ꯅꯪ ꯔꯤꯆꯥꯔꯖ ꯀꯥꯞꯄꯤꯒ꯭ꯔꯦ ꯑꯗꯨꯒ ꯑꯩꯉꯣꯟꯗꯥ ꯐꯤꯐꯇꯤꯔ ꯂꯦꯝꯃꯦꯕ ꯑꯗꯨꯒꯤ ꯀꯃꯥꯏꯅ ꯑꯗꯨꯒꯤ ꯅꯪ ꯑꯦꯛꯁꯇ꯭ꯔꯥ ꯊꯥꯕꯅ ꯈꯟꯗꯣꯏꯗꯤ
ꯌꯦꯡꯉꯣ ꯍꯧꯖꯤꯛ ꯑꯃꯨꯛ ꯌꯦꯡꯉꯣ
ꯁꯣꯏꯕꯩ ꯑꯣꯏꯔꯝꯒꯅꯤ
ꯍꯥ
ꯁꯣꯏꯕꯒꯤ ꯑꯣꯏꯔꯝꯒꯅꯦꯕ ꯇꯨ ꯇ꯭ꯋꯦꯟꯇꯤ
ꯃꯣꯏ ꯃꯣꯏ ꯒꯨꯒꯜ ꯄꯦꯒꯤꯁꯨ ꯑꯩꯌꯨꯛ ꯉꯟꯇꯥꯗꯩ ꯑꯗꯨꯃꯥꯏ ꯒꯂꯤꯠꯁ ꯂꯩꯕꯒꯨꯝ ꯇꯧꯋꯦꯕꯣ
ꯑꯥꯏ ꯗꯣꯟꯅꯣ ꯈꯪꯗꯦ
ꯍꯣꯏꯗ ꯇꯧ ꯇꯧꯕꯅꯦꯗ ꯑꯌꯨ ꯉꯟꯇꯗ ꯃꯣꯏ ꯇ꯭ꯔꯥꯐꯤꯛꯀꯨꯝꯕ ꯀꯩꯝ ꯇꯧꯒꯨꯝ ꯇꯧꯋꯦꯗꯅ ꯑꯥꯏꯠ ꯊꯥꯔꯇꯤ ꯉꯥꯛꯇ ꯂꯩꯌꯦ ꯗꯦ ꯋꯥꯁ ꯁꯝ ꯑꯦꯛꯁꯇ꯭ꯔꯥ ꯑꯦꯛꯁꯇ꯭ꯔꯥꯗꯤ ꯂꯩꯗꯤ ꯂꯩꯗ
ꯀꯌꯥ ꯂꯩꯌꯦ ꯑꯗꯨꯗꯤ ꯍꯨꯖꯤꯛ
ꯊꯥꯔꯇꯤ ꯂꯩ ꯉꯔꯥꯡ ꯑꯩꯒꯤ ꯅꯥꯏꯟ ꯅꯥꯏꯟ ꯉꯥꯛꯇ ꯂꯩꯕꯅꯦꯕ ꯉꯔꯥꯡ
ꯑꯗꯨꯗꯤ ꯅꯥꯏ ꯅꯥꯏꯟꯗꯤ ꯀꯔꯥꯏ ꯆꯠꯈ꯭ꯔꯦ
ꯍꯥ
ꯅꯥꯏꯟ ꯅꯥꯏꯟ ꯥꯀꯗꯥꯏ ꯆꯠꯈ꯭ꯔꯦ
ꯅꯥꯏꯟ ꯅꯥꯏꯟ ꯍꯥꯏꯕ ꯅꯠꯇꯦ ꯅꯥꯏ ꯔꯨꯄꯤꯁ ꯉꯥꯛꯇ ꯂꯩ ꯍꯥꯏꯕꯅꯤ ꯑꯣꯡꯂꯤ ꯅꯥꯏꯟ ꯔꯨꯄꯤꯁ
ꯀꯩꯗꯧꯔꯤꯅꯣ ꯃꯄꯥꯟ ꯂꯩꯔꯤꯕꯣ
ꯁꯥꯏꯂꯦꯟ ꯁꯥꯏꯂꯦꯟ ꯇꯧꯕ ꯃꯐꯝꯗ ꯆꯠꯂꯤꯅꯤ ꯀꯩꯅꯣ ꯁꯤꯗꯤ ꯃꯄꯥꯟꯗ ꯃꯤ ꯊꯕꯛ ꯁꯨꯕꯔꯦ ꯃꯤ ꯃꯣꯏ ꯀꯁꯇꯃꯔꯁꯤꯡ ꯋꯥꯔꯤ ꯁꯥꯕ ꯍꯧꯔꯦꯕ
ꯎꯝ
ꯑꯩ ꯑꯩ ꯑꯩ ꯀꯥꯗ ꯆꯪꯉꯁꯨ ꯌꯥꯝ ꯁꯥꯏ ꯑꯃꯨꯛ ꯃꯄꯥꯟ ꯊꯣꯛꯑꯁꯨ ꯃꯤ ꯊꯕꯛ ꯇꯧ ꯂꯩ ꯑꯃꯨꯛ
ꯅꯪꯒꯤ ꯇꯧꯈꯤꯔꯣꯏ ꯑꯗꯨꯗꯤ
ꯀꯩꯗꯧꯅꯤ ꯑꯩꯈꯣꯏꯗꯤ ꯂꯦꯞꯂꯣꯛꯁꯨ ꯂꯩꯇꯕꯗꯨ
ꯃꯤꯒꯤ ꯇꯧꯕꯗꯨ ꯌꯦꯡꯉꯣꯗꯅ ꯄꯥꯎꯗꯅ ꯑꯗꯨꯒ
ꯃꯣꯏꯗꯤ ꯄ꯭ꯔꯣꯐꯦꯁꯅꯦꯜ ꯂꯦꯕꯦꯜ ꯀꯥꯈ꯭ꯔꯕꯅꯤ ꯑꯩꯈꯣꯏꯗꯤ ꯇ꯭ꯔꯦꯅꯤꯒꯤ ꯑꯃꯨꯛ ꯃꯑꯣꯡꯒ ꯃꯥꯟꯅꯗ꯭ꯔꯕꯅꯤ ꯑꯗꯨꯒꯤ꯭ꯌꯥꯃ ꯇꯥꯋꯥꯏ ꯑꯁ ꯅꯪ ꯐꯣꯟ ꯀꯨꯝꯕꯁꯤꯗꯤ ꯃꯈꯣꯟ ꯇꯥꯗꯅꯤꯡꯉꯥꯏꯅ ꯇꯣꯏꯂꯦꯠ ꯃꯅꯨꯡꯗꯥ ꯑꯁꯥ ꯁꯥꯕꯗ ꯐꯝꯃ ꯂꯩꯕ ꯇꯥꯔꯦꯅ ꯑꯄꯥꯏ ꯂꯩꯇ꯭ꯔꯦꯅ ꯁꯤꯗꯤ
ꯑꯦ ꯊꯣꯛꯑꯣꯗꯅ ꯔꯨꯝꯗ
ꯏꯪꯗꯤꯦ ꯃꯤ ꯐꯣꯟ ꯃꯦꯠꯜꯂ ꯂꯩꯕ ꯃꯈꯣꯟ ꯀꯩ ꯀꯩꯅꯣ ꯇꯥꯔ ꯂꯩꯕꯗꯨ ꯇꯜꯂꯦ ꯃꯈꯣꯟ ꯇꯥꯅꯤꯡꯗꯦ
ꯇꯥꯗꯦꯗ
ꯅꯥꯅꯦꯗꯨꯒ ꯀꯥꯟꯅꯥꯒ ꯐꯣꯟ ꯇꯧꯔꯤꯅꯣ
ꯇꯥꯔꯤꯕꯅꯦ
ꯈꯪꯗꯦ
ꯅꯥꯅꯦ ꯑꯍꯟ꯭ꯔꯣ
ꯍꯣꯏ
ꯊꯕꯛ ꯆꯠꯇꯦ
ꯎꯝ ꯎꯝ
ꯄꯨꯡ ꯀꯌꯥ ꯆꯠꯇꯣꯏꯅꯣ
ꯆꯠꯂꯣꯢꯑꯦ
ꯀꯩꯒꯤ ꯑꯥ ꯉꯁꯤ ꯁꯨꯇꯤꯔꯣ
ꯀꯩꯑꯥꯕ
ꯁꯨꯇꯤꯔꯣꯉꯁꯤ
ꯅꯠꯇꯦ
ꯍꯥ
ꯅꯠꯇꯦ